ꯍꯂꯣ ꯍꯂꯣ ꯍꯜꯂꯣ
ꯏꯨꯡꯒꯣ ꯏ ꯅꯅꯥ
ꯃꯥꯏ ꯐ꯭ꯔꯦꯟ ꯀꯦꯟ ꯌꯨ ꯍꯦꯌꯔ ꯃꯤ
ꯍꯜꯂꯣ
ꯍꯥꯎ
ꯕꯤꯗꯣꯁ ꯑꯗꯣꯁ
ꯀꯩꯗꯧꯔꯤꯒꯦ
ꯇꯥꯏꯌꯦ ꯇꯥꯏꯌꯦ
ꯀꯩꯗꯧꯔꯝꯃꯤꯅꯣ ꯅꯪꯀꯣ
ꯑꯥ
ꯀꯩꯗꯧꯔꯤꯒꯦ
ꯁꯔꯥꯁꯍꯤꯔꯃꯦ ꯎꯝ ꯂꯥ ꯂ ꯂ ꯂ ꯂꯥ
ꯑꯦ ꯔꯃꯤ
ꯇꯥ ꯇꯂꯕꯣ
ꯇꯔ ꯑꯦ ꯇ
ꯎꯝ
ꯀꯩꯗꯧꯔꯤꯒꯦ
ꯁꯖꯔꯦ ꯌꯥꯝ ꯃꯅꯤꯗ
ꯑꯣ ꯍꯣ ꯆꯥꯛ ꯆꯥ ꯍꯕꯣ
ꯆꯁꯥꯔꯦ ꯉꯟꯟꯅ ꯆꯥꯊꯣꯛꯑꯦ ꯉꯁꯤꯗꯤ
ꯀꯔꯤ ꯆꯥꯔꯒꯦ
ꯀꯩꯅꯣ ꯑꯩꯅ ꯆꯥꯕꯗꯨꯕꯣ ꯀꯥꯡꯁꯣꯏ ꯃꯥꯜꯂꯦ
ꯎꯝ ꯎꯝ ꯎꯝ
ꯊꯥꯎ ꯃꯆꯨꯝ ꯈꯔ ꯉꯧꯔꯒ ꯇꯧꯕꯤꯔꯣ
ꯑꯣ ꯌꯥꯏ ꯌꯥꯏ ꯍꯥꯎ ꯉꯔꯣ ꯌꯥꯎꯗ꯭ꯔꯕ
ꯌꯥꯎꯗꯦ ꯃꯣꯔꯣꯛ ꯃꯠꯄ ꯑꯃ ꯌꯥꯎꯋꯦ
ꯌꯥꯝ ꯁꯣꯏ ꯀꯔꯤ ꯃꯁꯅꯣ
ꯀꯥꯡꯪꯁꯣꯏ ꯍꯋꯥꯏ ꯀꯃꯥꯏꯅ ꯍꯥꯏꯗꯣꯏꯅꯣ ꯀꯩ ꯀꯔꯤ ꯍꯋꯥꯏ ꯍꯥꯏ ꯑ ꯑ ꯑ ꯑꯥ
ꯑꯣ ꯃ ꯍꯣ ꯋꯥꯏ
ꯑ ꯄ ꯄꯣꯡ ꯍꯋꯥꯏꯗꯤ ꯅꯠꯇꯦ ꯍꯋꯥꯏ ꯄꯣꯡ ꯍꯋꯥꯏ ꯑꯣꯏꯗꯣꯏꯔꯣ ꯍꯋꯥꯏ ꯀꯩꯅꯣꯗꯣ
ꯄꯣꯝ ꯍꯋꯥꯏ ꯄꯣꯡꯒ ꯂꯩꯌꯦꯅ
ꯎꯝ
ꯄꯣꯉꯋꯥꯏ ꯑ
ꯊ ꯂꯣꯛꯇ ꯑꯁ ꯀ
ꯑ ꯑꯁꯤꯂꯕ ꯥꯏꯛ ꯇꯧꯔꯄ
ꯀꯁꯤꯂꯕꯦꯡꯒꯤ ꯃꯦꯁꯤꯗꯤ ꯀꯌꯥꯃ ꯇꯥꯗ꯭ꯔꯦꯍꯦ
ꯂꯥꯔꯕꯤꯅꯤꯍ ꯑ ꯃ ꯏꯟꯇꯤꯒ꯭ꯔꯦꯁꯟ ꯁꯅꯥꯟꯅ ꯅꯠꯇꯦ ꯏꯟꯇꯤꯖꯔ ꯅꯝꯕꯝꯕꯔ ꯁꯤꯁꯇꯦꯝ
ꯎꯝ
ꯗꯒꯗꯤ ꯑ
ꯁꯦꯠ ꯔꯤꯂꯦꯁꯟꯟꯅꯦ
ꯍ ꯁ ꯑꯦꯔꯤꯒꯁꯟ
ꯎꯝ
ꯑ
ꯍꯣꯏ ꯏ ꯂꯕꯣꯏ ꯀꯥꯔꯤꯉꯩꯗꯨꯗꯤ ꯍꯩꯔꯛꯇꯦ ꯍꯧꯖꯤꯛ ꯀꯥꯟꯗꯤ ꯌꯦꯡꯉꯨꯀꯥꯟꯅꯦ ꯂꯣꯏ ꯂꯥꯛꯑꯅꯦ
ꯎꯝ
ꯂꯩ ꯄ ꯇꯝꯕꯤꯔꯛꯣ ꯑꯉꯥꯡ ꯀ꯭ꯂꯥꯁ ꯏꯂꯚꯦꯟꯒꯤ ꯂꯛꯇꯥꯛꯏꯔꯣ ꯅꯪ ꯄꯣꯂꯤꯇꯤ ꯅꯠꯇ꯭ꯔꯥ ꯅꯪ ꯂꯧꯈꯤꯕꯗꯣ
ꯅꯠꯇ ꯣꯒ꯭ꯔꯥꯐꯤ
ꯐꯤꯔ
ꯂꯣ ꯀ ꯑ ꯃꯥꯏ ꯐ꯭ꯔꯦꯟ
ꯗꯥꯏ ꯄꯥꯕ ꯍꯧꯔꯕꯅ
ꯍꯧꯗ꯭ꯔꯤ
ꯑꯣ
ꯑꯁ ꯃꯊꯥ ꯌꯥꯝ ꯁꯥꯔꯦꯗ ꯃꯥꯏꯐꯁꯦ
ꯅꯨꯡꯉꯥꯏꯈ꯭ꯔꯦ ꯃꯊꯥ ꯁꯥꯕꯤꯗꯣ ꯍꯧꯔꯕ ꯅꯪꯒꯤ ꯑꯃꯨꯛ
ꯎꯝ ꯄꯨꯟꯁꯤꯁꯦ ꯅꯨꯡꯉꯥꯏꯕ ꯋꯥꯅꯤ ꯁꯤꯟꯃꯥꯅꯤ
ꯄꯨꯟꯁꯤꯁꯦ ꯌꯣꯡꯆꯥꯛꯅꯤ ꯌꯣꯡꯆꯥꯛ ꯈꯣꯠꯂꯒ ꯂꯣꯏꯔꯕ ꯃꯄꯣꯛ ꯎꯝ ꯍꯩ ꯄꯤꯛꯂꯤꯉꯩꯗ ꯁꯤꯡꯖꯨ ꯆꯥꯎ ꯆꯥꯎꯔꯀꯥꯟꯗ ꯏꯔꯣꯜꯂꯨ
ꯅꯨꯉꯥꯏꯈ꯭ꯔꯦ ꯅꯪ ꯎꯝ
ꯇꯨꯝ ꯇꯥꯡ ꯀꯥꯏꯗ
ꯗꯝ ꯇꯥꯔꯔꯝ
ꯑꯁ ꯄꯥꫪꯇꯤꯉꫭ ꯑꯩ ꯈꯣꯡ ꯑꯅꯤꯃꯛ ꯆꯠꯄ ꯌꯥꯗ꯭ꯔꯦꯉꫭ
ꯀꯩꯗꯧꯔꯒꯦ
ꯈꯣꯡ ꯑꯅꯤꯃꯛ ꯐꯥꯏꯒꯜꯁꯤꯗ ꯑꯦꯁ ꯇꯨ ꯌꯥꯎꯔ ꯃꯥꯜꯂꯦꯉꫭ ꯑꯦꯁ ꯋꯥꯟꯁꯤ ꯑꯦꯁ ꯇꯨ ꯌꯥꯎꯔ ꯃꯥꯜꯂꯦꯉꫭ
ꯑꯁ ꯀꯃ ꯥꯏ ꯇꯧꯕꯅꫭ ꯈꯪ ꯂꯩꯅꯥ ꯃꯌꯥꯝꯁꯦ
ꯑꯁ ꯄꯤꯊ꯭ꯔꯤꯕꯤꯁꯤꯗ ꯑꯦꯇꯣꯝꯕꯣꯝ ꯑꯝꯇꯪ ꯇꯔꯥ ꯀꯨꯟꯃꯨꯛꯇꯪ ꯇꯨꯡ ꯅꯨꯡ ꯅꯨꯡ ꯏꯁꯇꯦꯠ ꯏꯁꯇꯦꯠꯀꯤ ꯊꯥꯗꯔꯛꯑꯗꯤ ꯌꯧꯔꯣꯏꯅꯦ ꯑꯩꯈꯣꯏ ꯂꯋꯥꯏꯗꯗꯤ
ꯑꯦ ꯇꯣꯝꯕꯣꯝ ꯊꯥꯗꯔꯛꯏꯕ ꯃꯐ ꯐꯝ ꯖꯒꯥꯗꫭ ꯑꯣꯡꯂꯤ ꯇꯦꯟ ꯀꯤꯂꯣꯃꯤꯇꫪ ꯇ꯭ꯋꯦꯟꯇꯤ ꯋꯥꯟꯂ ꯇ꯭ꯋꯦꯟ ꯇ꯭ꯋꯦꯟꯇꯤꯔ ꯑꯣꯏꯕꯗꯥꯏꯅꯦ
ꯑꯩ ꯀꯥꯏꯗꯅꯣꯍꯦ ꯌꯥꯝ ꯁꯥꯡꯈ꯭ꯔꯖꯥꯠꯅꯤ
ꯗꯦꯁ ꯑꯣꯏꯕꯅꯤ ꯀꯩꯁꯨ ꯌꯥꯝ ꯑꯣꯏꯗꯕꯅꯤ ꯑꯦꯇꯣꯝ ꯕꫭꯝ ꯍꯥꯏꯁꯤꯗꯤ ꯃꯃꯤꯡꯒꯤ ꯋꯥꯅꯦ
ꯑꯩꯈꯣꯏꯕꫭꯛꯁꯦ ꯕꯤꯔꯌꯥꯅꯤꯅꯦ ꯑ ꯂꯥꯏꯒꯤ ꯏꯁꯤꯡ ꯍꯥꯞꯄꯒꯤ ꯈꯨꯖꯥꯏ ꯃꯆꯥꯗꯣ
ꯑꯥ
ꯑꯗꯣ ꯉꯥꯅꯨꯒꯤ ꯏꯁꯤꯡ ꯄꯤꯊꯛꯑ ꯂꯩꯔꯝꯕꯥꯅꯤ ꯑꯍꯟꯖꯦ ꯕꯦꯔꯥꯅꯤ ꯕꫭꯛ ꯅꯪ ꯁꯤꯗ ꯀꯩ ꯍꯥꯞꯆꯜꯂꯤꯅꯣ
ꯀꯥꯎꯔꯤ ꯋꯥꯉꯅꯤ ꯑꯍꯅ ꯑꯣꯏꯔꯄꯗ ꯕꯤꯔꯌꯥꯅꯤ ꯆꯧꯔꯤꯒꯅꯤ ꯕꯤꯔꯌꯥꯅꯤ
ꯑꯖꯑꯣꯁꯨꯣꯏꯅꯦ
ꯎꯝ ꯇ ꯑꯣꯅ ꯇꯥꯡ ꯁꯀꯨꯟꯊ꯭ꯔꯥ ꯂꯣꯏꯗ꯭ꯔꯤꯕ
ꯑꯦ ꯅꯣꯏꯗꯔꯤꯗ
ꯑ ꯃ ꯃ ꯅꯝꯕꯁꯨ ꯍꯧꯧꯗ꯭ꯔꯤ ꯑ
ꯃꯌꯥꯝ ꯑꯃ
ꯎ ꯃꯌꯥꯝ ꯁꯍꯠꯂꯣꯏꯁꯤꯟꯅꯈ꯭ꯔꯦꯅꯦ
ꯎꯝꯝ
ꯎꯝ
ꯑꯣ ꯎ ꯏꯁꯩ ꯁ ꯂꯧꯗꯅꯤꯠꯇꯥꯎ ꯎ ꯅꯪ ꯏꯁꯩꯁꯥꯏ ꯆꯄꯠꯇ ꯇꯅꯅꯨꯡꯉꯅꯦ ꯏꯆꯦ ꯃꯈꯣꯟꯒꯃꯂꯒ
ꯎꯝ ꯀꯩꯁ ꯀꯩꯁꯩꯁꯦꯛꯁꯤꯒ
ꯁꯉ ꯄꯝ ꯆꯔꯣꯟ
ꯀꯣꯏꯅꯁꯤ ꯊ
ꯑꯥ ꯑꯗꯨꯅꯅꯨꯡꯗ ꯀꯦꯕ ꯅꯪ ꯍꯥꯏꯁꯦ
ꯎꯝ
ꯑꯗ ꯍ
ꯑꯩꯁ ꯑꯩꯁꯦ ꯀꯣꯛꯁꯦ ꯆꯥꯁꯤꯕꯨ ꯑꯩꯒꯤ ꯕ꯭ꯔꯁꯇ ꯈꯪꯗꯦ ꯑꯅꯥ ꯁꯤꯖꯤꯟꯅꯔꯝꯃꯤꯁꯤꯕ ꯑꯩꯒꯤ ꯚꯩ ꯑꯩ ꯕ꯭ꯔꯦꯟꯁꯦ ꯌꯥꯗ꯭ꯔꯦꯗ ꯚꯥꯏ ꯑꯩꯒꯤ ꯕ꯭ꯔꯦꯟꯁꯦ ꯌꯥꯗ꯭ꯔꯦ
ꯅ ꯑꯣꯏꯕꯣꯛ ꯁꯥꯔꯕ ꯅꯪꯗꯣ
ꯑꯩꯈꯣꯏꯕꯨ ꯍꯧꯖꯤꯛ ꯈꯔ ꯁꯥꯊꯤꯔꯤꯕꯨ
ꯑ ꯑ
ꯅꯅꯤ ꯑꯍꯃꯗ ꯅ ꯅꯥꯏꯌꯦꯅ ꯄꯨꯊꯣꯛꯄꯗꯣ ꯃꯆꯤꯟꯖꯥꯛ ꯈꯗꯤ ꯆꯥꯕ ꯍꯧꯔꯛꯑꯦꯅꯦ
ꯉꯥꯅꯨ ꯍꯟꯇ ꯏꯉꯣ ꯑꯩ ꯉꯥꯅꯨ ꯆꯥꯖꯦꯅ ꯊꯤꯌꯦꯕ ꯀꯣ
ꯑꯥ
ꯑꯩꯈꯣꯏ ꯁꯨꯐꯝꯪ ꯐꯪꯗ ꯋꯥꯅꯤꯍꯦ
ꯉꯥꯅꯨ ꯃꯔꯨ ꯀꯣꯛꯄ ꯉꯥꯅꯨ ꯇꯥꯡꯕ ꯃꯥꯜꯂꯦꯕꯀꯣ ꯃ ꯆꯥ ꯊꯤ ꯐꯪꯗꯝꯕꯅꯦꯕ ꯕꯦꯗꯔꯗꯤ ꯄꯐꯪꯗ ꯐꯪꯉꯤ ꯑꯣꯏ ꯊꯣ ꯀꯥꯟꯅꯗꯤ ꯐꯪꯗꯦ
ꯍꯣꯏ ꯕꯦꯟꯗꯔꯒꯤꯗꯨꯗꯤ ꯕꯤꯂꯥꯏꯇꯤꯁꯨ ꯅꯠꯇꯅ ꯃꯨꯛꯁꯟꯗ ꯑꯣꯏꯔꯕꯝꯅꯤ
ꯈꯥꯡꯗꯦ ꯃꯣꯏꯗꯤ ꯉꯥꯅꯨ ꯑꯔꯤꯕ ꯑꯃꯣꯝ ꯑꯔꯤꯕ ꯂꯩꯌꯦꯀꯣ
ꯑꯥ ꯏ ꯑꯗꯨ ꯌꯥꯏ ꯀꯩꯅꯣ ꯍꯣꯡꯉꯤꯅꯤ ꯀꯩꯅꯣ
ꯑꯣ ꯑꯩꯈꯣꯏ ꯉꯥꯏꯍꯥꯟ ꯂꯧꯏ ꯆꯥꯝꯃꯉꯥꯗ ꯂꯧꯏꯦꯍꯦ
ꯑꯦ ꯈꯤꯇ ꯂꯧꯒꯦꯅꯦ ꯑꯗꯨꯗꯤ
ꯇꯝꯈꯤꯗ꯭ꯔꯗꯤ ꯈꯪꯗꯦ ꯅꯍꯥꯟ ꯑꯅꯤ ꯂꯩꯔꯝ ꯂꯥꯑꯕ ꯑꯃꯒ ꯑꯃꯨꯛ ꯑꯝꯒ ꯂꯩꯔꯝꯃꯦꯅ
ꯎꯝ ꯂꯥꯕ ꯈꯔ ꯍꯣꯡꯕ ꯑꯃꯁꯁꯨ ꯂꯧꯒꯦ ꯍꯥꯏꯔ ꯍꯥꯏꯔꯛ
ꯐꯪꯗꯦ ꯃꯤ ꯑꯁꯣꯝ ꯌꯥꯏꯄꯣꯛ ꯊꯧꯃꯥꯟ ꯆꯔꯥꯄꯥꯜ ꯂꯣꯝꯗꯗꯤ ꯐꯪꯒꯗ꯭ꯔꯗꯤ ꯈꯪꯗꯦ ꯌꯥꯝ ꯂꯩꯒꯗꯤ ꯍꯥꯏꯕ
ꯅꯣꯏ ꯑꯗꯨꯗꯕꯨ ꯐꯪꯉꯛꯇ꯭ꯔꯔꯤ ꯀꯗꯥꯏꯗꯅꯣ ꯊꯤꯗꯣꯏꯁꯤꯕꯣ
ꯑꯦ ꯣꯅ ꯃꯥ ꯏꯁꯦ ꯀꯥꯕꯅꯤ ꯅꯥꯕꯥ
ꯏꯁꯁꯀꯥꯗ꯭ꯔꯗꯌꯥ
ꯑꯦ ꯌꯦꯁꯁꯦ ꯑꯗꯨ ꯄꯣꯟ ꯁꯥꯟꯅ ꯍꯩꯕ꯭ꯔꯣ
ꯏꯁꯇꯤ ꯐꯖꯕꯅꯦ ꯉꯁꯥꯏ ꯕꯣꯜ ꯌꯦꯡꯉꯤꯕꯣ ꯇꯤ ꯌꯥꯡꯉꯤꯕꯣ ꯣꯂꯣ ꯌꯥꯏ ꯃꯣꯏꯗꯣ ꯃꯣꯏ ꯇꯤꯟ
ꯌꯨ ꯑꯦꯁ ꯑꯦꯁꯦ ꯑꯩ ꯕꯣꯟ ꯁꯥꯟꯅꯔꯝꯗꯧ ꯃꯥꯟꯗꯕ ꯍꯥꯏꯇꯥꯔꯦ
ꯁꯅꯍꯃꯤ ꯑ ꯀ ꯃꯣꯏ ꯃꯃꯥꯡ ꯋꯥꯀꯠꯇꯒꯤ ꯑꯃ ꯂꯩꯈ꯭ꯔ
ꯍꯣꯏ ꯃꯣꯏꯁꯦ ꯀꯩꯗ ꯃꯣꯏꯁꯤ ꯁꯨꯝꯕ ꯕꯣꯟꯒꯨꯝꯕ ꯊꯋꯥꯏ ꯌꯥꯎꯔꯝꯒꯗ꯭ꯔꯅ ꯊꯥꯖꯗꯕ ꯍꯥꯏꯇꯥꯔꯦ ꯃꯣꯏꯒꯤꯗꯤ ꯏꯁꯀꯣꯛ ꯌꯥꯝ ꯂꯩꯗꯅ ꯇꯥꯏ ꯇꯝꯕꯣꯏ ꯄꯩꯁꯥ ꯕꯤꯂꯦꯅꯔ ꯑꯣꯏꯕ ꯈꯣꯠꯄꯁꯦ ꯃꯣꯏꯔꯣꯝꯗꯒꯤ ꯍꯥꯟꯅ ꯑꯗꯨꯝꯕ ꯏꯁꯀꯣꯞꯇꯨ ꯂꯩꯕꯅꯤꯅ ꯐꯨꯠꯕꯣꯜ ꯁꯥꯟꯅꯕꯁꯤꯗ ꯀꯥ ꯍꯦꯟꯅ ꯊꯋꯥꯏ ꯂꯨꯞꯄꯝꯃꯣꯏꯗ꯭ꯔꯅ ꯈꯜꯂꯒ ꯃꯣꯏ ꯅꯩꯈꯥꯏ ꯑꯣꯏ ꯋꯥ
ꯎꯝ
ꯑꯃꯗꯨꯗꯤ ꯌꯥꯗꯦ ꯕꯣꯜ ꯁꯥꯟꯅꯩꯅꯦꯅ ꯄꯁꯤꯡ ꯑꯩꯈꯣꯏꯅꯕꯨ ꯍꯦꯟꯅ ꯁꯥꯟꯅ ꯍꯦꯟꯒꯅꯤ
ꯅꯪ ꯉꯁꯥꯏ ꯌꯨ ꯑꯦꯁ ꯑꯦ ꯕꯣꯜ ꯌꯦꯡ ꯍꯧꯕ꯭ꯔꯥ
ꯌꯦꯡꯍꯧꯏ
ꯎꯝ ꯂꯥꯁꯀꯤ ꯕꯤꯜ ꯂꯞꯇꯨ ꯌꯦꯡꯉꯨꯅ ꯂꯥꯁ ꯒꯣꯜꯗꯨꯒꯤ ꯂꯥꯁ ꯒꯣꯜꯗꯨ ꯃꯤ ꯑꯃꯅꯤꯅꯤꯗꯨ ꯃꯣꯏ ꯕꯣꯜ ꯁꯨꯡ ꯄꯥꯏꯗ꯭ꯔꯦ
ꯑꯥ ꯍꯩꯇꯦꯃꯤ
ꯎꯝ ꯌꯨ ꯑꯦꯁ ꯑꯦ ꯁꯨ ꯕꯣꯜ ꯂꯣꯏ
ꯑꯥ ꯍꯥꯏꯔꯧꯅꯦ
ꯅꯠꯇꯦ ꯌꯨ ꯑꯦꯁ ꯑꯦꯁꯨ ꯕꯣꯜ ꯂꯣꯏꯁꯟꯗꯕꯩ ꯋꯥꯅꯦ ꯑꯗꯨꯝ ꯐꯖꯗꯤ ꯀꯩꯅꯣ ꯇꯧꯋꯦꯕ ꯑꯃꯗꯨꯅ ꯍꯥꯏꯃꯟ ꯗꯕꯩꯔꯗꯤ ꯈꯪꯗꯦꯀꯣ
ꯍꯩꯃꯟꯗꯕꯒꯤ ꯑꯣꯏꯗꯣꯏꯅꯤ ꯑꯈꯣꯏ ꯍꯩꯇꯕꯒꯤ ꯑꯃ ꯀꯣꯛ ꯉꯥꯎ ꯀꯥꯎꯕꯤ ꯑꯃ ꯂꯩꯩꯗꯥꯏꯅꯦ? ꯑꯥꯍꯩꯕ ꯃꯁꯦꯟ ꯁꯥꯟꯅꯒ꯭ꯔꯗꯤ ꯕꯣꯜꯁꯤ ꯅꯨꯉꯥꯏꯗꯅ ꯍꯩꯇꯕꯤ ꯃ ꯁꯦꯟ ꯁꯥꯔꯛꯑꯀꯥꯟ ꯍꯩ ꯑꯍꯩꯕꯗꯣ ꯍꯩꯇꯕ ꯃꯔꯛ ꯆꯪꯉꯗꯤ ꯍꯥꯄꯨ ꯇꯥꯏꯌꯦꯗꯣ
ꯎꯝ
ꯑꯗꯨꯅꯦꯃꯤ ꯑꯗꯣ
ꯎꯝ
ꯕꯣꯟ ꯉꯔꯥꯡ ꯑꯍꯤꯡꯖꯦ
ꯎꯝ
ꯀꯋꯥꯏ ꯇꯧ ꯋꯦꯗꯥ ꯅꯡꯑꯣ ꯅꯨꯃꯤꯠ ꯀꯖꯤꯛ ꯈꯥꯛꯑꯒ ꯊꯝꯃꯦ
ꯑꯝ
ꯑꯗꯨꯐꯧꯗꯤ ꯌꯦꯡꯉꯣ ꯅꯦꯠ ꯌꯥꯗꯗꯅꯉꯣ ꯑꯗꯨꯝ ꯌꯦꯡꯗꯕꯤꯗ ꯄꯨꯡ ꯄꯥꯎ ꯑꯃ ꯇꯥꯔ ꯑꯗꯨꯝ ꯇꯨꯝꯃꯦꯗ
ꯗꯥꯁꯟ
ꯑꯁ ꯈꯣꯏꯗꯧ ꯁꯎꯕꯥꯁꯗꯤ
ꯑꯩꯅ ꯑꯃꯨꯛ ꯑꯈꯣꯏ ꯁꯤꯒꯤꯗ ꯑꯈꯣꯏ ꯗꯣꯝꯆꯥꯥ ꯈꯣꯏꯒꯤꯗ ꯕꯣ ꯊꯥ ꯂꯩꯔꯝꯃꯦ ꯁꯥꯌꯣ ꯕꯣꯟ ꯕꯣꯟꯒꯤ ꯑꯛ ꯆꯦꯅꯤ ꯍꯞꯄꯦ ꯂꯨꯄꯥ ꯆꯥꯃꯥ ꯇꯤꯡꯑꯒ ꯑꯥꯏ ꯑꯦꯁ ꯇꯤ ꯚꯤ ꯗ ꯑꯗꯣ ꯑꯗꯨꯃꯥꯏ ꯇꯧꯔꯒ ꯉꯣ ꯊꯥ ꯂꯩꯔꯝꯕꯅꯦ ꯇꯨꯝ ꯍꯧꯒꯠꯂꯛꯄꯒ ꯑꯗꯨꯝ ꯆꯪꯁꯤꯜꯂ ꯌꯦꯡꯉꯦꯗ
ꯎꯝ ꯑꯖꯤꯅ ꯐꯔꯦ
ꯍꯧꯔꯦꯟ ꯗꯩꯗꯤ ꯌꯦꯡꯉꯟ
ꯎꯝ ꯍꯌꯥ ꯍꯌꯦꯡ ꯑꯌꯨꯛ ꯅꯣꯡꯉꯥꯜꯂꯝꯗꯥꯏꯗ ꯀꯩꯅꯣ ꯂꯩꯕꯅꯦ ꯕ꯭ꯔꯥꯖꯤꯜ ꯂꯩꯕꯅꯤ ꯎꯝ ꯄꯨꯡ ꯑꯍꯨꯝ ꯃꯈꯥꯏ ꯍꯣꯏ ꯑꯍꯨꯝ ꯃꯈꯥꯏꯗ
ꯑꯣ ꯌꯦꯉ ꯋꯥꯏ ꯐꯥꯏꯒꯤ ꯌꯦꯞꯇꯤꯡ ꯀꯔꯤ ꯇꯧꯈꯤꯕꯅꯦꯕ ꯀꯣꯏ ꯌꯥꯥꯎꯅꯤ ꯋꯥ ꯑꯗꯨꯁꯨꯣ ꯃꯔꯝ ꯂꯩ ꯀꯔ ꯑꯣ ꯉꯔꯥꯡ ꯅꯍꯥꯟ ꯀꯩꯅꯣꯝꯃ ꯋꯥꯔꯤ ꯁꯥꯟꯅꯈꯤꯕꯅꯦꯕ ꯄꯅꯃꯦ ꯂꯥꯛ ꯀꯅ ꯄꯥ ꯂꯥꯛꯇ ꯏꯕꯣ
ꯍꯝ ꯍꯣꯏ ꯁꯪ
ꯑꯣꯏꯗ ꯌꯥꯝ ꯅꯔꯃꯦ
ꯎꯝ ꯐꯔꯦ ꯐꯔꯦ ꯂꯥꯛꯁꯔꯖꯅꯤ ꯇꯥꯕ꯭ꯔꯣ
ꯑꯣ ꯐꯔꯦ ꯐꯔꯦ ꯐꯔꯤꯇꯥ
ꯍ ꯍꯣ ꯐꯔꯦ ꯐꯔꯦ
ꯁꯝꯃꯦ ꯁꯝꯃꯦ
ꯊꯝꯃꯦ ꯊꯝꯃꯦ ꯚꯥꯏ ꯎ